ꯑꯩ ꯉꯔꯥꯡ ꯏꯁꯀꯥꯔꯁꯟ ꯆꯠꯄꯗꯨꯕꯨ ꯀꯩ ꯀꯩ ꯂꯝ ꯆꯠꯂꯒꯦ ꯀꯃꯥꯏ ꯀꯃꯥꯏ ꯇꯧꯒꯦ ꯅꯨꯡꯉꯥꯏꯔꯝꯗꯧ ꯃꯥꯜꯂꯦꯕꯣ
ꯈꯔ ꯆꯠꯄꯗꯤꯕ ꯄꯨꯔꯥ ꯃꯩ ꯇꯥꯈ꯭ꯔꯦ
ꯋꯥꯔꯤ ꯈꯔ ꯂꯤꯔꯧꯅꯦ
ꯑꯣ ꯍ ꯂꯤꯒꯂꯤꯒꯦ ꯑꯩꯁꯨ ꯅꯪ ꯋꯥꯔꯤꯁꯦ ꯇꯥꯕꯗꯕ ꯅꯪ ꯑꯣꯏꯅ ꯆꯠꯅꯤꯡꯒꯗꯕꯖꯥ꯭ꯔꯤꯗ
ꯑꯁ ꯀꯨꯏ ꯀꯨꯏꯅꯦ ꯆꯠꯇꯕ
ꯑꯗꯒꯤ ꯑꯩꯗꯤ ꯆꯍꯤ ꯃꯥꯄꯜꯒꯤ ꯃꯇꯨꯡꯗ ꯆꯠꯄꯅꯦꯕꯁꯟꯁꯦ
ꯑꯥ
ꯑꯗꯨꯅ ꯑꯁ ꯑꯑꯣꯟꯕ ꯑꯑꯣꯟꯕ ꯑꯍꯣꯡꯕꯒꯤ ꯑꯍꯣꯡꯕ ꯉꯥꯛꯇ ꯉꯥꯏꯔꯦ ꯑꯗꯣ ꯍꯍꯣꯡꯉꯒꯁꯨ ꯅꯣꯟꯕꯗꯤ ꯑꯗꯨꯝ ꯅꯨꯡꯉꯥꯏ ꯍꯥꯏꯇꯥꯔꯦ ꯑꯗꯣ ꯑꯍꯥꯟꯕꯗ ꯑꯩꯁꯦ ꯌꯨꯝꯗꯒꯤ ꯆꯁꯤꯡ ꯀꯩꯀꯥ ꯇꯤꯐꯤꯟ ꯈꯔ ꯄꯨꯔꯒ ꯑꯗꯨꯝ ꯆꯠꯂꯦꯕꯀꯣ ꯁꯇꯥꯥꯇ ꯇꯧꯔ ꯍꯥꯏꯗꯤ ꯀꯥꯂꯦꯟ ꯊꯥꯁꯨ ꯑꯣꯏꯕꯅꯤꯅ ꯏꯔꯨꯖ ꯃꯥꯏꯊꯖꯔꯒ ꯑꯗꯨꯝ ꯂꯣꯏꯁꯤꯟꯕ ꯈꯣꯠꯆꯤꯟꯕ ꯈꯔ ꯇꯧꯔꯒ ꯍꯥꯏꯗꯤ ꯀꯣꯏꯕꯕꯁꯤꯅ ꯗ꯭ꯔꯦꯁꯁꯦ ꯑꯩ ꯅꯍꯥꯟꯒꯤ ꯀꯦꯗꯁ ꯀꯦ ꯈꯔ ꯑꯂ ꯂꯁꯜꯂꯒ ꯆꯠꯂꯦ ꯆꯠꯂꯒꯁꯤ ꯁ꯭ꯀꯨꯜꯗ ꯌꯧꯔꯦ ꯁ꯭ꯀꯨꯜ ꯌꯕꯒ ꯦꯁ ꯑꯩꯈꯣꯏꯅ ꯀꯩꯅꯣꯗ ꯑꯦꯁꯦꯝꯕꯜ ꯇꯧꯔꯦ ꯂꯥꯏꯠ ꯑꯦꯁꯦꯝꯕꯜ ꯑꯣꯏꯅ ꯍꯥꯏꯇꯥꯔꯦ
ꯍꯣꯏ ꯍꯣꯏ ꯍꯣꯏ ꯆꯠꯂꯝꯗꯥꯏꯒꯤ
ꯎꯝ ꯍꯣꯏ ꯑꯗꯨꯗ ꯑꯉꯥꯡꯈꯩꯗꯨ ꯁꯨꯃꯥꯏꯅ ꯃꯣꯏꯅ ꯇꯧꯕ ꯌꯥꯕ ꯗꯣꯔ ꯗꯣꯟꯁ ꯈꯔ ꯑꯗꯨꯝ ꯍꯥꯏꯔꯦ ꯍꯥꯏꯔꯕ ꯃꯇꯨꯡꯗ ꯃꯣꯏꯁꯨ ꯐꯖꯅ ꯑꯗꯨꯝ ꯑꯟꯗꯔꯁꯇꯦꯟ ꯇꯧꯅ ꯑꯗꯨꯝ ꯑꯉꯥꯡꯈꯩꯁꯨ ꯒ꯭ꯌꯥꯟ ꯒ꯭ꯌꯥꯟ ꯇꯥꯏꯌꯦ ꯑꯗꯨꯅ ꯆꯠꯂꯝꯟꯕꯒꯤ ꯉꯥꯏꯍꯥꯛ ꯑꯩꯈꯣꯏ ꯃꯣꯛ ꯑꯦꯛꯀꯔꯁꯟ ꯆꯠꯄ ꯍꯥꯏꯁꯤꯗꯕꯨ ꯂꯝꯁꯥꯡ ꯊꯧꯛꯇꯣꯏꯅꯤ ꯑꯗꯒꯤ ꯃꯤ ꯃꯁꯥ ꯉꯝꯃꯛꯇꯕ ꯌꯥꯎꯋꯤꯗꯕꯀꯣ ꯈꯣꯡ ꯉꯥꯎꯒꯕ ꯑꯗꯨꯒꯨꯝ ꯃꯤꯁꯤꯡꯗꯨꯗꯤ ꯑꯩꯈꯣꯏꯅ ꯍꯤꯗꯥꯛ ꯒꯨꯂꯤꯁꯦ ꯈꯔ ꯈꯔ ꯌꯦꯡꯕ ꯈꯣꯠꯄ ꯁꯨꯃꯥꯏꯅ ꯁꯨꯝ ꯑꯌꯥꯝꯕ ꯈꯔ ꯇꯧꯔꯦ ꯍꯥꯏꯇꯥꯔꯦ ꯑꯌꯥꯝꯕ ꯇꯧꯔꯒ ꯑꯩꯈꯣꯏꯁ ꯑꯗꯨꯝ ꯄꯤꯖ ꯃꯣꯏꯁꯦ ꯄꯤꯖꯕ ꯂꯣꯏꯔꯦ ꯍꯥꯏꯔ ꯀꯥꯟꯗ ꯑꯩꯈꯣꯏ ꯑꯣꯖꯥꯁꯤꯡ ꯁꯨꯕ ꯉꯥꯏꯔꯒ ꯑꯗꯨꯝ ꯆꯠꯂꯦꯕꯍꯥꯟꯕ ꯏꯁꯇꯥꯔꯇꯤꯡ ꯄꯣꯏꯟꯁꯦ ꯀꯪꯂꯥ ꯆꯪꯉꯦ ꯀꯪꯂꯥꯗ ꯆꯪꯕ ꯃꯇꯝꯗ ꯍꯥꯟꯅꯒ ꯈꯤꯇꯪ ꯍꯣꯠꯅꯕ ꯍꯥꯏꯇꯥꯔꯦ ꯑꯩꯈꯣꯏ ꯃꯇꯝꯗ ꯔꯣ ꯒꯥꯔꯗꯦꯟꯒ ꯒꯥꯔꯤ ꯂꯩꯗ ꯋꯥꯛꯇꯂꯕꯔ ꯍꯨꯗ
ꯑꯥ ꯑꯥ
ꯑꯗꯣ ꯍꯟꯗꯛꯇ ꯔꯣꯛ ꯒꯥꯔꯗꯦꯟ ꯑꯃ ꯍꯥꯏꯅ ꯑꯃ ꯁꯦꯝꯒꯠꯂꯑꯦꯅ ꯍꯥꯏ ꯋꯥꯈꯗꯁ ꯃꯇꯗꯤ ꯌꯥꯝ ꯐꯖꯌꯦꯦ
ꯑꯣ ꯑꯅꯧꯕ ꯑꯃ ꯍꯥꯞꯈ꯭ꯔꯕ ꯑꯣꯏꯔꯦ
ꯍꯣꯏ ꯑꯅꯧꯕ ꯑꯣꯏꯔꯦ ꯑꯁ ꯏꯁꯤꯡꯗ ꯆꯦꯜꯍꯧꯋꯤ ꯌꯥꯝ ꯐꯖꯍꯧꯋꯤ ꯖꯒꯥꯗꯣ ꯄꯨꯔꯥ ꯑꯇꯣꯞꯄ ꯐꯣꯔꯦꯟ ꯀꯟꯇ꯭ꯔꯤꯒ ꯃꯥꯜꯂꯦ ꯈ ꯑꯣ ꯅꯪ ꯎꯔꯁꯤꯅꯦ ꯅꯪ ꯑꯗꯨꯝ ꯁꯤꯕꯨ ꯑꯩꯈꯣꯏ ꯃꯅꯤꯄꯨꯔꯒ ꯍꯥꯏꯒꯗꯕꯒꯤ ꯃꯣꯡ ꯑꯁꯨꯛꯀꯤ ꯃꯇꯤꯛ ꯆꯦꯟꯖ ꯇꯧꯋꯦ
ꯑ
ꯍꯧꯖꯤꯛ ꯃꯐꯝꯗꯨꯗ ꯉꯥꯏꯍꯥꯛ ꯐꯣꯇꯣ ꯀꯥꯞꯇꯅ ꯈꯣꯠꯇꯅ ꯇꯧꯔꯤ ꯁ꯭ꯀꯨꯜꯒꯤ ꯁꯥꯇ꯭ꯔꯈꯩꯒꯤꯒꯁꯨ ꯐꯣꯇꯣ ꯀꯥꯞꯃꯤꯟꯅꯗꯅ ꯈꯣꯠꯇꯅ ꯇꯧꯔ ꯑꯗꯨ ꯂꯣꯏꯔ ꯃꯇꯨꯡꯗ ꯀꯪꯂꯥꯒꯤꯗ ꯃꯣꯏ ꯃ꯭ꯌꯨꯖꯝ ꯈꯔ ꯂꯩꯗꯅ ꯑꯗꯨ
ꯍꯣꯏ ꯍꯣꯏ ꯍꯣꯏ
ꯑꯍꯥꯟꯕ ꯐꯔꯁꯄꯣꯁꯦ ꯀꯪꯂꯥ ꯑꯣꯏꯕ ꯍꯥꯏꯇꯥꯔꯦ ꯑꯗꯨꯒꯤꯁꯤꯗ ꯑꯩꯈꯣꯏ ꯌꯦꯡꯕ ꯌꯥꯕ ꯑꯗꯨꯝ ꯆꯪꯕ ꯌꯥꯕ ꯖꯒꯥ ꯃꯣꯝ ꯐꯖ ꯐꯖꯕ ꯖꯒꯥ ꯈꯔ ꯃꯌꯥꯝ ꯑꯗꯨꯝ ꯌꯥꯎꯋꯦ ꯑꯗꯨꯒꯤ ꯖꯒꯥꯒꯤꯗꯨꯗ ꯑꯩꯈꯣꯏꯁꯦ ꯐꯣꯇꯣ ꯈꯔ ꯀꯥꯞꯇꯅ ꯈꯣꯠꯇꯅ ꯇꯧꯔꯦ ꯑꯗꯨꯗꯒꯤ ꯃꯈꯣꯏꯅ ꯊꯧꯗꯣꯔꯛꯑꯦ ꯊꯧꯗꯣꯔꯛꯑꯒ ꯋꯥꯇꯔ ꯄꯥꯔꯛꯇ ꯗꯥꯏꯔꯦꯛ ꯑꯗꯨꯝ ꯍꯥꯏꯩꯖꯤꯜꯂꯦꯕ ꯑꯩꯈꯣꯏꯁꯦ ꯋꯥꯇꯔ ꯄꯥꯔꯛꯁꯤꯗꯤ ꯑꯁꯨꯛꯀꯤ ꯃꯇꯤꯛ ꯅꯨꯡꯉꯥꯏꯈ꯭ꯔꯕꯖꯥꯠꯅꯤꯗ ꯌꯗ ꯂꯩꯔꯤꯕ ꯑꯗꯨꯃꯥꯏꯅ ꯆꯞ ꯃꯥꯟꯅꯅ ꯂꯩ
ꯏꯔꯕꯂ ꯄꯨ꯭ꯔꯣ
ꯑꯁꯤ ꯔꯨꯄꯦ ꯈꯨꯅꯨꯡꯣꯡ ꯂꯥꯏ ꯑꯃ ꯇꯧꯋ
ꯑꯁ ꯌꯥꯝ ꯅꯨꯡꯉꯥꯏꯖꯠꯅꯤꯡ ꯏꯁꯤꯡ ꯤꯡꯗꯨꯕꯨ ꯀꯃꯥꯏꯅ ꯇꯧꯒꯦ ꯑꯗꯨꯝ ꯌꯥꯕ꯭ꯔꯣ ꯅꯠꯇ꯭ꯔꯒ ꯍꯥꯏꯕꯗꯤ ꯃꯌꯥꯝ ꯂꯨꯅꯕꯅꯤꯅꯀꯣ
ꯑꯥ
ꯑꯗꯣ ꯑꯗꯨꯝ ꯌꯥꯕ꯭ꯔꯣ ꯀꯃꯥꯏꯅ ꯇꯧꯒꯦ ꯏꯁꯤꯡꯗꯨꯕꯨ ꯏꯁꯤꯡ ꯃꯁꯛ ꯃꯆꯨ ꯃꯁꯛꯇꯨꯕ
ꯌꯥꯏ ꯍꯏ ꯇꯥꯔꯦ ꯑꯗꯨꯝ
ꯑꯣ ꯍꯣꯏ ꯍꯣꯏ ꯅꯨꯡꯉꯥꯏꯔꯝꯒꯅꯤꯅꯦ ꯑꯗꯨꯗꯤ ꯁꯥꯔꯒ ꯁꯥꯕꯅꯤꯅ
ꯑ ꯈꯔꯨ ꯃꯥꯌꯥꯝ ꯇꯧ
ꯋꯥꯇꯔ ꯄꯥꯔꯛ ꯍꯥꯏꯁꯦ ꯏꯁꯤꯡ ꯈꯛꯇꯔ ꯂꯩꯔꯣ ꯅꯠꯇ꯭ꯔꯒ ꯑꯇꯩ ꯀꯔꯤ ꯀꯔꯤꯗꯤ ꯂꯩꯒꯦ
ꯑꯇꯩ ꯇꯣꯡꯐꯝ ꯀꯩꯀꯥ ꯈꯔꯗꯤ ꯑꯗꯨꯝ ꯂꯩꯌꯦ
ꯑ ꯂꯥꯡꯒꯤꯤ
ꯍꯣꯏ
ꯑꯣ ꯑꯗꯨꯗꯤ ꯋꯥꯇꯔ ꯄꯥꯔꯛꯇ ꯃꯤꯠ ꯀꯌꯥꯃꯨꯛꯀꯤ ꯆꯥꯡꯗꯤ ꯂꯩꯔꯛꯏ ꯑꯗꯨꯒ ꯋꯥꯇꯔ ꯄꯥꯔꯛꯇ ꯃꯤꯅꯤꯠ ꯀꯌꯥꯃꯨꯛꯀꯤ ꯆꯥꯡꯗꯤ ꯂꯩꯔꯛꯀꯦ
ꯄꯨꯡ ꯑꯃꯒ ꯃꯈꯥꯏꯒꯤ ꯆꯥꯡ ꯃꯌꯥꯗꯤ ꯂꯩꯌꯦ ꯀꯨꯏ ꯑꯗꯨꯝ ꯀꯨꯏꯅ ꯑꯗꯨꯝ ꯂꯩꯗꯕ ꯑꯩꯈꯣꯏ
ꯑꯗꯣ ꯆꯥꯛ ꯏꯁꯤꯡ ꯆꯥꯕ ꯄꯤꯖꯕ ꯄꯤꯁꯛ ꯑꯐ ꯇꯧꯕ ꯃꯐꯝꯁꯤꯅ ꯀꯔꯥꯏꯏꯗ ꯇꯧꯕ
ꯑꯗꯨꯝ ꯋꯥꯇꯔ ꯄꯥꯔꯛꯀꯤꯗ ꯑꯗꯨꯝ ꯇꯧꯔꯦ ꯑꯩꯈꯣꯏ ꯆꯥꯈꯔ ꯆꯥꯊꯣꯛꯑꯦ ꯆꯥꯛ ꯆꯥꯊꯣꯛꯑ ꯃꯇꯨꯡ ꯗ ꯑꯩꯈꯣꯏꯁꯦ ꯑꯗꯨꯝ ꯏꯔꯣꯏꯕ ꯆꯠꯂꯦ
ꯑꯥ
ꯑꯗꯨꯒ ꯉꯥꯏꯍꯥꯛꯇꯪ ꯑꯗꯨꯗ ꯑꯩꯈꯣꯏ ꯏꯔꯣꯏꯕ ꯌꯥꯕ ꯃꯈꯜ ꯃꯈꯜ ꯃꯌꯥꯝ ꯂꯩꯌꯦ ꯑꯦꯇꯤꯞ ꯇꯧꯔ ꯇꯧꯗꯕꯤ ꯑꯗꯒꯤ ꯇꯤꯚꯤ ꯌꯥꯎꯗꯕꯤ ꯗ ꯅꯟꯗꯕꯤ ꯈꯨ ꯄꯄꯤ ꯂꯣꯏ ꯁꯥꯟꯅꯕꯝ ꯍꯥꯏꯇꯥꯔꯦ ꯑ ꯑꯉꯥꯡꯅ ꯄꯨꯨ ꯇꯥꯔꯒꯗꯤ ꯌꯥꯝ ꯅꯨꯡꯉꯥꯏꯗꯕ ꯖꯒꯥꯅꯦ ꯇꯧꯕ ꯑꯗꯨꯕꯨ ꯑꯉꯥꯡꯅꯁꯨ ꯅꯨꯡꯉꯥꯏꯒꯗꯕ ꯑꯍꯟꯅꯁꯨ ꯑꯗꯨꯝ ꯇꯣꯡꯅꯤꯡꯒꯗꯕ ꯖꯒꯥ ꯏꯔꯣꯏꯐꯝ ꯖꯒꯥ ꯂꯣꯏꯅꯃꯛ ꯂꯩ ꯍꯥꯏꯇꯥꯔꯦ
ꯑꯣ ꯌꯥꯝ ꯀꯥꯏ ꯇꯧꯔꯕ ꯖꯥꯠꯅꯤꯅꯦ ꯑꯗꯨꯒꯤ ꯃꯊꯪꯗꯅ ꯀꯗꯥꯏꯗ ꯆꯠꯄ
ꯑꯗꯨꯏ ꯂꯣꯏꯕꯒ ꯑꯩꯈꯣꯏꯁꯦ ꯖꯨꯗ ꯆꯠꯁꯦꯅ ꯖꯨꯗ ꯑꯃꯨꯛ ꯆꯠꯂꯤ
ꯎꯝ
ꯖꯨꯗꯒꯤ ꯂꯣꯏꯕ ꯖꯨꯗ ꯑꯩꯈꯣꯏ ꯌꯦꯡꯉ ꯃꯇꯝꯗ ꯑꯗꯨꯝ ꯑꯌꯥꯝꯕ ꯑꯗꯨꯝ ꯐꯖꯩ
ꯑꯩ ꯀꯩꯅꯣꯃ ꯍꯥꯏꯒꯦꯕꯀꯣ ꯖꯨꯁꯦ ꯑꯩꯈꯣꯏꯅ ꯑꯉꯥꯡ ꯑꯣꯏꯔꯤꯉꯩꯒꯤ ꯃꯇꯝꯗ ꯑꯩꯁꯨ ꯑꯦꯛꯁꯀꯥꯔꯁꯟ ꯆꯠꯄꯗ ꯆꯠꯂꯦꯕꯀꯣ ꯃꯨꯔꯛꯑꯅꯤꯔꯛ ꯀꯨꯝꯕ ꯑꯗꯨ ꯃꯇꯝꯗꯨ ꯑꯗꯨꯒ ꯍꯥꯏꯔꯨꯔꯗꯤ ꯚꯏꯅ ꯉꯔꯥꯡ ꯆꯠꯂꯤꯗꯨꯒ ꯍꯥꯏꯗꯤ ꯆꯍꯤ ꯃꯉꯥ ꯇꯔꯨꯛꯃꯨꯛꯇ ꯤ ꯈꯦꯠꯅꯔꯦꯕꯀꯣ ꯑꯗꯣ ꯑꯩꯈꯣꯏꯅ ꯑꯗꯨ ꯃꯇꯝꯗꯗꯤ ꯁꯥ ꯂꯩꯕꯁꯦ ꯑꯗꯨꯗ ꯂꯩꯕ ꯃꯇꯝꯗ ꯁꯥ ꯂꯩꯕꯁꯦ ꯑꯗꯨꯝ ꯑ ꯀꯩ ꯀꯩꯀꯥꯗꯤ ꯂꯩꯕꯔꯛꯇꯦ ꯂꯥꯏꯔꯦꯟꯒꯨꯝꯕ ꯁꯖꯤꯒꯨꯝꯕ ꯁꯉꯥꯏꯒꯨꯝꯕ ꯑꯗꯒꯤ ꯀꯩꯖꯦꯟꯗꯥꯥꯡꯒꯨꯝꯕ ꯌꯣꯡꯒꯨꯝꯕꯅ ꯍꯧꯖꯤꯛ ꯀꯔꯤ ꯀꯔꯤ ꯑꯅꯧ ꯑꯅꯧꯕ ꯁꯥꯒ ꯍꯥꯞꯀꯠꯍꯧꯒꯦ ꯑꯗꯨꯝ ꯍꯥꯟꯅꯒꯤ ꯑꯗꯨ ꯑꯣꯏꯕ꯭ꯔꯥ ꯀꯔꯤ ꯀꯔꯤ ꯀꯝꯗꯧꯍꯧꯒꯦ
ꯑꯅꯝꯕꯅ ꯍꯥꯟꯅꯒꯤꯗꯣ ꯑꯗꯨꯝ ꯑꯣꯏꯌꯦ ꯑꯍꯣꯡꯕ ꯀꯔꯤꯁꯨ ꯂꯩꯇꯦ ꯑꯗꯨ ꯑꯗꯨꯝ ꯆꯞ ꯃꯥꯟꯅꯩ ꯍꯥꯟꯅ ꯂꯩꯍꯧꯔꯤꯕ ꯀꯩꯖꯤꯡꯒꯥꯡ ꯀꯩꯀꯥ ꯁꯉꯥꯏ ꯁꯖꯤ ꯑꯗꯨꯒꯨꯝꯕ ꯀꯩ ꯑꯗꯨꯝ ꯌꯣꯡ ꯃꯈꯜ ꯃꯌꯥꯝ ꯑꯃ ꯂꯩꯍꯧꯋꯤ ꯎ ꯎ ꯋꯥ ꯃꯨꯕ ꯃꯥꯏ ꯉꯧꯕ ꯑꯗꯒꯤ ꯇꯝ ꯁꯥꯕꯧ ꯀꯩꯀꯥ ꯑꯗꯨꯝ ꯑꯌꯥꯝꯕ ꯁꯥ ꯃꯈꯟ ꯁꯨꯔ ꯑꯗꯨꯝ ꯂꯣꯏ ꯂꯩ ꯍꯥꯏꯇꯥꯔꯦ
ꯀꯩ ꯀꯩ ꯂꯩꯍꯧꯕ꯭ꯔꯣ ꯀꯩ
ꯀꯩ ꯂꯩꯍꯧꯋꯤ ꯀꯩ ꯃꯈꯜ ꯑꯃꯈꯇꯪ ꯂꯩꯍꯧꯋꯤ ꯄꯠꯇꯗꯤꯌꯦ ꯍꯧꯛ ꯀꯩꯖꯦꯡ ꯂꯥꯡ ꯌꯦꯡꯒꯗ ꯇꯧꯕ ꯍꯧꯖꯤ ꯇꯨꯡꯉꯗ ꯇꯣ ꯑ ꯑꯗꯨꯒꯨꯝꯕ ꯑꯃ ꯑꯅꯤꯒ ꯂꯩꯍꯧꯋꯤ ꯀꯩꯖꯤ ꯑꯃꯨꯛ ꯀꯅꯥ ꯀꯦ ꯂꯆꯔꯅꯤ
ꯀꯔꯤ ꯑꯩꯈꯣꯏꯒꯤ ꯎꯆꯦꯛ ꯅꯣꯡ ꯜꯗꯣ ꯑꯗꯨ ꯂꯩ ꯎꯔꯛꯄ꯭ꯔ
ꯑꯗꯨꯗꯣ ꯑꯩ ꯂꯣꯏꯅꯃꯛꯇꯤ ꯔꯥꯎꯟ ꯆꯠꯄ ꯅꯪꯉꯛꯇ꯭ꯦꯕ ꯑꯩꯁꯦ ꯑꯩꯈꯣꯏ ꯃꯇꯝꯗꯣ ꯐꯤꯐꯇꯤ ꯃꯤꯅꯠ ꯁꯨꯃꯥꯏꯅ ꯄꯤꯌꯦꯕꯀꯣ ꯏꯁꯄꯣꯠ ꯑꯃꯗ ꯑꯗꯨ ꯑꯩꯗꯣ ꯍꯥꯏꯐꯦꯠꯇꯪ ꯆꯥꯎꯔꯥꯛꯄ ꯔꯥꯎꯟ ꯑꯃꯨꯛꯇꯪ ꯌꯦꯡꯉ ꯒ ꯐꯣ ꯈꯔ ꯀꯥꯄꯑꯒ ꯑꯗꯨꯝ
ꯑꯣ
ꯑꯩꯗꯣ ꯄꯣꯠ ꯆꯩꯩ ꯈꯔ ꯂꯩꯒꯦ ꯈꯣꯠꯀꯦ ꯌꯨꯝꯒꯤꯁꯨ ꯑꯉꯥꯡ ꯅꯨꯄꯤ ꯈꯔ ꯂꯩꯕꯅꯤꯅ ꯨꯏꯔꯤꯦꯤ ꯆ ꯑꯉꯥꯡꯒꯤ ꯑꯇꯦꯝꯁꯨ ꯉꯥꯛꯇꯅꯤꯗꯅꯣ
ꯃꯥꯅꯦ ꯃꯥꯅꯦ
ꯉꯔꯥꯡ ꯃꯆꯥꯅ ꯍꯔꯥꯎ ꯇꯖꯅꯤꯡꯉꯥꯏꯅ ꯑꯩꯁꯦ ꯑꯥꯏꯇꯦꯝ ꯈꯔ ꯂꯩꯒꯦꯅ ꯑꯗꯨꯝ ꯊꯣꯛꯂꯛꯑꯑꯦꯕ
ꯎꯝ
ꯑꯣꯖꯥ ꯑꯃꯗ ꯑꯉꯥꯡꯈꯩꯗꯨ ꯁꯤꯟꯅꯔꯝꯃꯦ ꯊꯣꯛꯣꯂꯛꯀꯥꯟꯗ ꯑꯗꯨꯒ ꯃꯣꯏ ꯕꯁꯇꯣ ꯑꯩꯅ ꯑꯃꯨꯛ ꯒꯥꯏꯗ ꯇꯧꯕ ꯊꯣꯂꯥ ꯈꯥꯟ ꯥꯏꯔꯣ ꯍꯥꯏꯇꯥꯔꯦ
ꯍꯣꯏ ꯍꯣꯏ ꯍꯣꯏ
ꯑꯗꯨ ꯂꯣꯏꯕꯒ ꯑꯩꯈꯣꯏꯁꯦ ꯖꯦꯟꯠ ꯒꯥꯔꯗꯦꯟ ꯍꯥꯏꯅ ꯂꯝ ꯖꯒꯥ ꯑꯃ ꯂꯩꯌꯦ ꯑꯗꯨꯗ ꯆꯠꯂ ꯅꯝ ꯌꯥꯝ ꯐꯖꯩ ꯐ ꯑꯗꯨꯏꯃ ꯃꯐꯝꯗꯨꯁꯨ ꯑꯁꯨꯛꯀꯤ ꯃꯇꯤꯛ ꯐꯖꯩꯌꯦ ꯑꯗꯨꯕꯨ ꯐꯦꯃꯤꯂꯤ ꯑꯣꯏꯅ ꯆꯠꯂꯒꯗꯤ ꯑꯃꯨꯛ ꯍꯦꯟꯅꯁꯨ ꯅꯨꯡꯉꯥꯏꯒꯅꯦꯅ ꯈꯜꯂꯦ ꯃꯐꯝ ꯖꯒꯥꯗꯣ ꯍꯦꯛ ꯎꯕꯗ
ꯑꯅꯧꯕ ꯑꯣꯏꯗꯣꯏꯔꯥ ꯀꯔꯤꯅꯣꯁꯦ
ꯃꯥꯅꯦ ꯑꯅꯧꯕ ꯑꯣꯏꯗꯨꯣꯏꯅꯦ ꯑꯗꯨꯝ ꯃꯐꯝ ꯑꯗꯨꯛꯀꯤ ꯃꯇꯤꯛ ꯌꯦꯡꯕ ꯃꯇꯝꯗꯅꯦ ꯌꯥꯝ ꯐꯖꯕ ꯄꯨꯛꯅꯤꯡ ꯍꯨꯟꯅ ꯐꯖꯕꯗꯨꯣ ꯑꯣꯏꯌꯦꯕꯀꯣ
ꯑꯣ
ꯐꯦꯃꯤꯂꯤ ꯒꯦꯗꯔꯤꯡꯒꯨꯝꯕ ꯇꯧꯕꯗꯤ ꯌꯥꯝꯅ ꯕꯦꯁ ꯇꯥꯒꯅꯦꯅ ꯈꯂꯦ ꯏꯁꯄꯣꯠ ꯒꯥ ꯑꯗꯒꯤ ꯑꯩꯈꯣꯏ ꯑ ꯁꯨꯝ ꯂꯩꯗꯅ ꯐꯪꯁꯟ ꯑꯃ ꯆꯟꯒꯦ ꯈꯣꯠꯀꯦ ꯍꯥꯏꯇꯥꯥꯔꯒꯁꯨ ꯃꯣꯏ ꯑꯦꯕꯥꯏꯂꯦꯕꯜ ꯑꯗꯨꯝ ꯒꯦꯁ ꯍꯥꯎꯁ ꯑꯃꯁꯨ ꯑꯗꯨꯝ ꯄꯤꯕ ꯃꯥꯜꯂꯦꯕꯀꯣ ꯑ ꯌꯨꯝ ꯂꯩꯍꯧꯗ ꯑꯇꯣꯞꯄꯗ ꯂꯩꯍꯧꯔꯤꯕ ꯒꯥꯔꯗꯦꯟꯒꯤꯗꯨ ꯈꯔ ꯃꯥꯥꯏ ꯇ ꯇꯇꯞꯄ ꯍꯥꯏꯇꯥꯔꯗꯤ ꯋꯥꯁꯔꯨꯝ ꯀꯩꯀꯥꯁꯦ ꯌꯥꯝ ꯇꯦꯅꯦꯁ ꯇꯧꯋꯦꯕꯀꯣ ꯌꯥꯝ ꯐꯖꯩꯑꯕ ꯑꯗꯒꯤ ꯃꯥꯣꯏꯒꯤ ꯃꯅꯨꯡꯗ ꯂꯩꯔꯤꯕ ꯆꯥꯅ ꯊꯛꯅꯤꯉꯥꯏꯒꯤ ꯁꯣꯞ ꯃꯣ ꯁꯣꯞꯇꯣ ꯑꯗꯨꯁꯨ ꯌꯥꯝ ꯐꯩ ꯋꯥꯔꯤ ꯁꯥꯟꯅꯕ ꯂꯣꯏꯅꯃꯛ ꯅꯨꯡꯉꯥꯏ ꯌꯥꯝꯅ ꯑꯩꯈꯣꯏꯅ ꯂꯩꯕ ꯉꯝꯒꯗꯕ ꯑꯦꯐꯣꯔꯗꯦꯕꯜ ꯄ꯭ꯔ ꯂꯣꯏꯅꯃꯛ ꯊꯝꯃꯦꯕꯀꯣ
ꯑꯥ
ꯑꯒꯤ ꯃꯅꯨꯡꯗꯁꯨ ꯂꯩꯔꯤꯕ ꯍꯣꯇꯦꯜ ꯃꯆꯥ ꯑꯃ ꯑꯅꯤꯒꯨꯝꯕ ꯐꯝꯃꯦꯕꯀꯣ ꯑꯝꯇꯪ ꯑꯣꯏ ꯃꯥꯜꯂꯦ
ꯎꯝ
ꯐꯝꯃꯤꯗꯨꯁꯨ ꯑꯁꯨꯛꯀꯤ ꯃꯇꯤꯛ ꯍꯥꯎꯋꯤ ꯁꯤꯡꯖꯨ ꯕꯣꯔꯥ ꯑꯃ ꯐꯝꯍꯟꯕ ꯏꯁꯄꯤꯁꯤꯦꯜ ꯑꯣꯏꯅ ꯍꯥꯏꯇꯥꯔꯦ
ꯑꯣ ꯑꯣ ꯑꯣ ꯑꯣ
ꯣꯔꯥꯗꯨꯖꯤꯌꯥ ꯃꯍꯥꯛꯦ ꯑꯗꯨ ꯑꯗꯨꯃꯥꯏ ꯄꯦꯠ ꯈꯔ ꯑꯩꯈꯣꯏꯒꯤ ꯌꯦꯡꯕ ꯌꯥꯕ ꯐꯝꯕ ꯌꯥꯕ ꯈꯔ ꯐꯝꯃꯦ ꯐꯣꯇꯣ ꯈꯔ ꯀꯥꯞꯄꯛꯑꯦ ꯏꯁꯀ ꯑꯁꯟꯅ ꯄꯣꯠꯇ ꯗꯤ ꯀꯝꯄꯜꯁꯔꯤꯗꯅꯀꯣ ꯑꯦ ꯑꯩꯈꯣꯏꯁꯦ
ꯑꯗꯣ ꯑꯗꯨꯒꯤ ꯃꯐꯝ ꯃꯐꯝꯗ ꯑꯩꯅ ꯈꯪꯅꯤꯡꯉꯤꯁꯦ ꯃꯥꯏ ꯃꯐꯝꯗꯨꯗ ꯂꯩꯔꯤꯁꯦ ꯏꯁꯝ ꯁꯝꯅ ꯍꯥꯏꯔꯕꯗ ꯖꯨꯒꯤꯗꯤ ꯁꯥ ꯀꯔꯤ ꯀꯔꯥ ꯂꯩꯒ ꯌꯦꯡꯉꯦꯗꯅ ꯑꯗꯒꯤ ꯀꯪꯂꯥ ꯅꯝꯃꯤ ꯆꯝ ꯀꯨꯝꯕ ꯑꯗꯒꯤ ꯕꯥꯏꯅꯣꯁ ꯍꯥꯏꯕ ꯑꯣꯏꯔꯣ ꯂꯩ ꯑꯗꯣ ꯍꯧꯖꯤꯛꯀꯤ ꯖꯤꯠ ꯒꯥꯔꯗ ꯍꯥꯏꯁꯤ ꯍꯥꯏꯗꯤ ꯂꯩꯒꯨꯝꯕ ꯑꯣꯏꯗꯣꯏꯔꯥ ꯅ ꯅꯠꯇ꯭ꯔꯒ ꯎ ꯄꯥꯝꯕꯤ ꯑꯣꯏꯅ ꯑꯣꯏꯗꯣꯏꯔꯥ
ꯎꯄꯥꯝꯕꯤꯗꯨ ꯅꯠꯇꯦ ꯂꯩꯒꯨꯝꯕ
ꯑꯣ ꯂꯩ ꯑꯣꯏꯅ ꯊꯥꯕ ꯍꯥꯏꯇꯥꯔꯦꯀꯣ ꯂꯩ ꯀꯔꯤ ꯀꯔꯤ ꯂꯩ ꯃꯈꯜꯗꯤ ꯊꯥꯏ
ꯂꯩ ꯃꯈꯜꯗꯗꯤ ꯑꯗꯨꯝ ꯑꯌꯥꯝꯕ ꯑꯗꯨꯝ ꯊꯥꯔꯦ ꯑꯩ ꯃꯃꯤꯡ ꯑꯣꯏꯅꯗꯤ ꯐꯖꯅꯗꯤ ꯈꯪꯗ꯭ꯔꯦ
ꯑꯣ ꯑꯗꯨꯝ ꯔꯣꯁꯀꯨꯝꯕ
ꯑꯗꯨꯁꯨ ꯑꯗꯨꯝ ꯌꯥꯎꯏꯤ ꯌꯥꯎꯋꯤ ꯌꯥꯎꯏꯤ ꯑꯗꯨꯃꯥꯏꯅ ꯊꯥꯏ ꯑꯗꯨꯒ ꯑꯩꯈꯣꯏꯁꯦ ꯎ ꯖꯨꯗ ꯆꯠꯂꯦ ꯑ ꯖꯨ ꯁꯣꯔꯤꯟ ꯇ ꯆꯠꯂꯤ ꯁꯦꯟꯗ꯭ꯔꯥ ꯆꯠꯄꯁꯤꯅ ꯑꯩꯈꯣꯏꯁ ꯐꯅ ꯀꯨꯏꯅ ꯆꯪꯉꯦ
ꯑꯥ
ꯌꯧꯔꯦ ꯌꯧꯔꯀꯥꯟꯗ ꯑꯩꯈꯣꯏ ꯏꯁꯥꯅ ꯀꯨꯝꯊꯔꯦ ꯀꯨꯝꯊꯔꯕꯒ ꯃꯣꯇꯣꯔꯕꯨ ꯍꯥꯟꯅ ꯇꯣꯡꯉꯦ ꯁꯦꯟꯗ꯭ꯔꯒꯤ ꯅꯥꯀꯟꯒꯤꯗꯣ ꯑꯗꯨꯝ ꯐꯩ ꯑꯗꯨꯝ ꯑꯦꯅꯤ ꯄꯥꯔꯁꯟ ꯃꯤ ꯑꯃꯅ ꯑꯗꯨꯝ ꯑꯦꯐꯣꯔꯗꯦꯕꯜ ꯑꯣꯏꯒꯗꯕ ꯄ꯭ꯔꯥꯏꯖꯇ ꯑꯗꯨꯝ ꯃꯣꯏꯁꯨ ꯑꯗꯨꯝ ꯄꯤ ꯁꯥꯔꯚꯤꯁꯁꯨ ꯑꯗꯨꯝ ꯐꯖꯩꯌꯦꯕꯀꯣ
ꯍꯣꯏ
ꯑꯗꯨ ꯕꯣꯠ ꯇꯣꯡꯕ ꯂꯣꯏꯕ ꯑꯩꯈꯣꯏꯁꯦ ꯍꯤ ꯇꯣꯡꯕ ꯆꯠꯂꯦ ꯍꯤ ꯇꯣꯡꯕ ꯆꯠꯄ ꯀꯥꯟꯁꯤꯗ ꯑꯩꯈꯣꯏꯁꯦ ꯑꯩꯈꯣꯏꯅ ꯍꯥꯟꯅ ꯃꯔꯣꯟꯁꯦ ꯁꯦꯡꯗꯣꯛꯍꯧꯗ꯭ꯔꯕ ꯍꯥꯏꯇꯥꯔꯦ ꯃꯣꯏꯒꯤ ꯂꯩꯌꯦꯕꯀꯣ
ꯑꯣ
ꯑꯁꯨꯛ ꯖꯒꯥꯕꯨ ꯍꯣꯟꯕ ꯑꯁꯨꯛ ꯖꯒꯥꯕꯨ ꯍꯣꯟꯕ ꯍꯤꯒꯤꯗꯤ ꯣꯀꯤꯗ ꯑꯗꯨ ꯂꯩꯈꯤꯕ ꯑꯩꯈꯣꯏꯅ ꯃꯣꯃꯤ ꯀꯩꯅꯣꯗꯣ ꯇꯣꯡꯕꯅꯤ ꯍꯥꯏꯗꯤ ꯑꯉꯥꯡꯈꯩ ꯇꯣꯡꯕꯅꯤꯅ ꯃ ꯁꯨ ꯃꯈꯣꯏ ꯐꯁꯗ
ꯍꯣꯏ ꯍꯣꯏ ꯍꯣꯏ
ꯑꯅꯤꯗꯨꯅꯀꯣ
ꯍꯣꯏ
ꯑꯗꯨꯅ ꯍꯤꯗꯗꯤ ꯑꯃꯨꯛ ꯑꯩꯈꯣꯏ ꯑꯣꯖꯥ ꯃꯁꯦꯟ ꯑꯩꯈꯣꯏ ꯈꯔ ꯈꯛꯇꯪ ꯃꯣꯏ ꯇꯣꯡꯉꯦꯕ
ꯃꯥꯅꯦ ꯃꯥꯅꯦ ꯃꯥꯅꯦ
ꯍꯦꯛ ꯈꯦꯠꯅꯒꯦ ꯑꯗꯨꯒꯤ ꯄꯥꯟꯗꯝꯗꯤ ꯆꯠꯆꯕꯅꯤ ꯇꯕꯨ ꯇꯕꯨ ꯑꯩꯈꯣꯏꯅ ꯍꯥꯟꯅ ꯐꯖꯅ ꯈꯪꯍꯧꯗꯔꯤꯗ ꯁꯠꯥꯎꯅ ꯇꯨꯡꯁꯤꯜꯂꯣꯂꯣ ꯍꯥꯏꯇꯥꯔꯦ ꯇꯨꯡ ꯆꯠꯂꯁꯤꯅ ꯇꯧꯕ ꯃꯤ ꯍꯥꯟꯅꯗꯤ ꯍꯥꯏꯗꯤ ꯍꯥꯏꯖꯕ ꯑꯗꯣ ꯈ ꯀꯌꯥ ꯀꯩꯗꯧ ꯇꯥꯍꯧꯗꯕꯒꯤ ꯑꯣꯏꯗꯣꯏꯔꯥ ꯃꯨꯟꯅ ꯇꯥꯁꯤꯟꯗꯕ ꯏꯔꯥꯡꯗꯤ ꯑꯣꯏꯔꯅꯦꯕ ꯣ ꯉꯁꯥꯏꯒꯤ ꯃꯌꯥꯏ ꯈꯔ ꯍꯦꯜꯂꯞ ꯑꯣꯏꯅ ꯍꯥꯏꯇꯥꯔꯦ ꯃꯇꯥꯏ ꯑꯣꯏꯅꯞ ꯍꯥꯏꯇꯥꯔꯦ
ꯎꯝ
ꯀꯩꯅꯣ ꯑꯣꯏꯕ ꯊꯝꯕꯥꯜ ꯍꯧꯕ ꯑꯩꯈꯣꯏꯅ ꯊꯧꯔꯤꯁꯤ